ꯇꯥꯕ
ꯇꯥꯔꯦ ꯅꯪ ꯉꯁꯥꯏꯗꯤ ꯀꯩꯗꯧꯔꯨꯔꯦ ꯅꯪꯗꯤ
ꯑꯩꯅ ꯍꯜꯂꯛꯑꯣ ꯍꯜꯂꯛꯑꯣ ꯍꯥꯏ ꯁꯨꯝ ꯀꯨꯝꯃꯛꯇꯦ
ꯅꯪꯃꯤꯅ ꯈꯣ ꯇꯗꯤ
ꯅꯤ ꯀꯨꯝꯗꯁꯦ
ꯀꯩꯗꯧꯔꯤꯅꯣ ꯅꯪ ꯉꯁꯤꯛꯀꯤ ꯀꯔꯤꯕ ꯊꯥꯡꯖꯝꯗꯣ ꯀꯔꯤ ꯇꯧꯋꯦꯕ
ꯃꯈꯈꯅ
ꯃꯈꯥꯟꯅꯥ ꯀꯣꯕ
ꯎꯝ
ꯃꯣꯏꯒꯤꯗꯨ ꯀꯣꯛꯇꯕ ꯑꯗꯨꯝ ꯑꯗꯨꯗ ꯑꯗꯨꯝ ꯆꯥꯕ ꯌꯥꯔꯦ ꯑꯗꯨ
ꯏ ꯃꯣꯏꯁ ꯊꯥꯎꯗꯒ ꯃꯥꯐꯦꯠ ꯇꯥꯛꯊꯣꯛꯄ꯭ꯔꯥ ꯈꯪꯗꯦ ꯑꯗꯨ ꯑꯗꯨꯝ ꯆꯥꯕ꯭ꯔꯥ ꯈꯪꯗꯦ
ꯑꯩꯈꯣꯏꯗꯤ ꯆꯦꯡ ꯑꯩꯈꯣꯏ ꯀꯣꯛꯀꯣꯛ ꯀꯣꯅꯦ ꯆꯦꯡꯒꯤ
ꯎꯝ
ꯃꯌꯥꯡꯒꯤ ꯆꯦꯡ ꯀꯕꯣꯛ ꯆꯥꯕ꯭ꯔꯣ
ꯃꯌꯥꯝꯅ ꯍ ꯆꯦꯡ ꯀꯣꯛ ꯆꯔꯥꯡꯒꯅꯤ
ꯆ ꯀꯃꯒꯤ ꯆꯥꯔ ꯃꯅꯥꯗꯁꯨ
ꯀꯩꯅꯣꯅꯤꯗ ꯄꯣꯍꯥ ꯆꯥꯏ
ꯎꯝ ꯎꯝ ꯑꯗꯨꯅ ꯄꯗ
ꯄꯍꯥ ꯆꯦꯝꯄꯥꯛ
ꯈꯗꯔ ꯄꯨꯊꯔ ꯄꯨꯍꯣ ꯀꯔꯤ ꯄꯣꯀꯣꯗꯥꯣ
ꯍ ꯑꯩ ꯑꯗꯨ ꯍꯣꯁꯇꯦꯜꯗ ꯆꯥꯔꯛꯑꯦ ꯕ꯭ꯔꯦꯛꯐꯥꯁꯇ ꯁꯪꯒꯣꯝꯗ ꯊꯤꯠꯂꯒ
ꯑ ꯆꯄꯥꯉ ꯆꯄꯥꯅꯤ ꯑꯗꯨꯅ ꯁꯤ ꯀꯕꯨꯣ ꯍꯥꯏꯕꯅꯦ ꯍꯥꯏꯗꯤꯦ ꯍ ꯆꯔꯣ ꯃꯖ
ꯆꯤꯡ ꯀꯕꯨꯣꯛ ꯀ ꯇ ꯍꯥꯏꯦꯇ ꯃꯔꯨ ꯃꯔꯨ ꯑꯣꯏꯕ ꯆꯤꯡ ꯀꯕꯨꯣꯛ ꯍꯥꯏꯇꯥꯦꯅꯦ ꯑꯗꯨꯗ ꯀꯄꯣꯛ ꯃꯨꯔꯤ ꯍꯥꯏꯕ꯭ꯔꯥ ꯑꯃ ꯂꯩꯕꯗꯣ ꯈꯪꯕ꯭ꯔꯥ
ꯀꯣꯡ꯭ꯔꯦꯁ
ꯑ ꯊ ꯃꯣꯏ ꯆ ꯃꯗ ꯄꯤꯛꯆꯔꯗꯣ ꯌꯥꯎꯔꯛꯀꯅ ꯇꯧꯕꯅꯦ ꯑꯗꯨꯗ
ꯃꯛꯁꯔꯗꯥ
ꯑꯥ
ꯀꯩꯃꯤꯁ
ꯃꯤꯛꯆꯔ ꯃꯤꯛꯁ ꯎ ꯄꯨꯁꯤꯌꯥ ꯃꯤꯛꯁꯇ ꯃꯩ ꯃꯨꯛꯈ꯭ꯔꯦ ꯑꯩ ꯁꯤꯗꯣꯔꯦ ꯑꯩ ꯀꯪꯉꯦ ꯁ꯭ꯋꯥꯏꯗ
ꯀꯔꯅ ꯀꯃ
ꯁꯃꯟꯗꯅ ꯑꯩꯁꯦ ꯁꯦꯡꯅ ꯍꯥꯏꯔꯕꯗ ꯈꯔ ꯏꯪꯊꯔꯛꯄꯗꯒꯤ ꯎꯏꯅꯤꯡꯕ ꯑꯃꯒ ꯍꯧꯥꯎꯔꯝꯃꯕꯅꯦꯕ
ꯑꯩꯕꯨ ꯁꯣꯛꯈ꯭ꯔꯦꯕ ꯑꯗꯨꯒ
ꯇꯈ꯭ꯔꯦ ꯋꯦꯗꯔꯁꯤꯦ ꯃꯑꯣꯡ ꯇꯥꯗ꯭ꯔꯦ ꯍꯥꯏꯔꯗꯤ ꯃꯩꯁꯦ ꯃꯨꯊꯠꯇꯕꯤꯗ ꯐꯖꯅ ꯊꯥꯕꯤꯒꯦ ꯍꯥꯏꯗꯤꯦ ꯍꯥꯏꯕ
ꯌꯥꯝꯅꯨꯡꯉꯥꯏꯇꯕꯣ
ꯃꯅꯨꯡꯉꯥꯏꯇ
ꯃꯩ ꯃꯠꯈꯤꯕ꯭ꯔꯦꯅ ꯍꯧꯖꯤꯛ ꯑꯃꯨꯛ ꯐꯣꯟ ꯇꯥꯟꯅꯗ꯭ꯔꯤꯗ
ꯃꯠꯇꯦ ꯑꯩꯗꯨ ꯀꯩꯅꯣ ꯎ ꯇꯇꯥ ꯑꯗꯨ ꯁꯤꯜꯂꯕꯅꯤ
ꯑꯗꯨꯅꯦ ꯑꯗꯨꯅꯤ ꯃꯣꯏ ꯃꯣꯏꯁꯦ ꯕꯌꯥ ꯇꯥꯟꯅꯗ꯭ꯔꯤꯗꯣ ꯍꯥꯏꯁ ꯑꯗꯨꯅꯦ ꯑꯩꯅꯉꯣꯟꯗ ꯍꯪꯉꯁꯤ
ꯅꯪ ꯀꯣꯜ ꯂꯥꯛꯇ꯭ꯔꯤꯀꯥꯟꯗꯅꯦ ꯑꯩꯩꯅ ꯁꯤꯜꯂꯤꯁꯦ ꯑꯩꯗ ꯂ ꯑꯣ ꯇꯧꯔꯀꯥꯟꯗꯅꯦ ꯅꯪ ꯀꯣꯜ ꯂꯥꯛꯏꯁꯦ ꯦ
ꯏ ꯇꯥꯏ ꯌꯥꯗꯕ ꯌꯥꯔꯗꯤ
ꯈꯪꯗ꯭ꯔꯦ ꯑꯗꯨ ꯑꯣꯁꯂꯥꯗꯤ ꯑꯩꯁꯨ
ꯍꯝꯝꯝ
ꯅꯦꯠꯁꯦ ꯈꯔ ꯍꯥꯞꯄꯒ ꯊꯝꯃꯣ ꯍꯥꯏꯔꯤꯅꯦ ꯁꯤꯅ ꯇꯥꯛꯄꯗꯤꯀꯣ
ꯆꯦꯒ ꯄꯗꯗ
ꯆꯦꯡ ꯀꯕꯣꯛ ꯄꯣꯛꯄꯗꯣ ꯑꯩꯈꯣꯏꯅ ꯑꯍꯥꯕꯤ ꯆꯥꯕꯒꯤ ꯍꯥꯎꯇꯕꯅꯦ ꯆꯥꯝꯗꯧ ꯃꯥꯟꯗꯦꯗ ꯄꯁꯥꯗꯦꯊꯑ ꯀꯕꯨꯛ
ꯃꯣꯏ ꯆꯥꯗꯕ ꯃꯌꯥꯝ ꯂꯩꯔꯤꯀꯣ ꯉꯥꯔꯤ ꯍꯋꯥꯏ ꯑꯖꯥꯔ ꯆꯥꯔꯝꯣꯏ
ꯍꯋꯥꯏꯖꯍꯥꯥꯁꯦ ꯅꯣꯔꯠ ꯏꯁꯀꯤ ꯑꯇꯣꯞꯄ ꯖꯒꯥꯗꯁꯨ ꯑꯗꯨꯝ ꯆꯥꯅꯕ ꯃꯥꯜꯂꯦ ꯃꯅꯤꯄꯨꯔꯗ ꯈꯛ ꯅꯠꯇ ꯃꯥꯜꯂꯦ
ꯆꯥꯏꯗꯗꯤꯦ ꯀ
ꯀꯣꯔꯤꯌꯥ ꯖꯄꯥꯟ ꯅꯠꯇ꯭ꯔꯣ
ꯀꯣꯔꯤꯌꯥꯗ ꯆꯥꯏꯗꯨꯗꯤ ꯀꯣꯔꯤꯌꯥꯅꯤ ꯀꯩꯅꯣꯝ ꯑꯩꯈꯣꯏꯒꯤ ꯃꯣꯏꯒꯤ ꯀꯧꯇꯥ ꯃꯆꯥ ꯑꯃ ꯍꯥꯞꯄꯒ ꯑ ꯇ ꯁꯥꯕꯅꯦ
ꯅꯠꯇꯦꯕ
ꯩꯅ ꯅ ꯇꯧ ꯋꯥꯔꯗꯤꯩꯅꯣ
ꯠꯇꯣꯅꯤꯖ ꯖꯄꯥꯟꯗꯅꯤꯗꯣ ꯀꯣꯔꯤꯌꯥꯒꯤꯗꯤ
ꯅꯨꯄꯥ ꯅꯠꯇꯦꯍꯦ ꯍꯣꯏꯔꯥꯒ ꯆꯥꯕꯅꯦ ꯍꯥꯏꯕ ꯑꯩꯈꯣꯏꯗꯤ ꯀꯧꯇꯥ ꯉ ꯃꯆꯥ ꯅꯅ ꯑꯣꯀ ꯂꯥꯎꯑꯣꯗ
ꯁꯦꯔꯪꯗ ꯖꯥꯔ ꯁꯦꯠꯇꯣꯛꯑꯒ ꯃꯊꯛꯇꯗ ꯑꯃ ꯍꯩꯖꯤꯜꯂꯒ ꯑꯣꯈꯥꯕꯗꯣ ꯅꯥꯇꯣꯟ ꯅꯃꯦ
ꯑꯗꯨ ꯀꯣꯔꯤꯥꯗꯨ ꯆꯥꯏ ꯍꯥꯏꯕ ꯑꯩ ꯍꯥꯏꯁꯦ
ꯀ ꯀ ꯑꯗꯤ ꯀꯔꯤ ꯀꯕꯨꯅ
ꯀꯔꯤꯅꯣ ꯑꯗꯨꯗꯒꯤꯦ ꯈꯪꯗꯦ ꯃꯌꯥꯝꯡꯅ ꯆꯥ ꯄꯥꯝꯃꯤꯗꯣ ꯀꯩꯅꯣꯝ ꯉꯥꯛꯇ ꯃꯣꯏꯅ ꯆꯥ ꯄꯥꯝꯃꯤꯁꯦ ꯀꯔꯤ ꯃꯁꯂꯥ ꯃꯁꯂꯥꯕꯨ ꯌꯥꯎꯒ ꯑꯗꯨ ꯑꯗꯨꯗꯤ ꯋꯥ
ꯍꯧꯖꯤ ꯈꯤꯇꯪ ꯈꯔ ꯈꯔꯁꯨ ꯊꯥꯛꯇꯤꯑ ꯊꯝꯃꯥꯙꯝꯃꯥ ꯊꯥꯏ ꯄꯨꯛꯀ ꯆꯥꯛꯇꯅ ꯁꯤꯔꯅꯦ ꯍꯥꯏꯕ
ꯃꯣꯏ ꯤꯖꯝ ꯆꯍꯦꯕ
ꯎꯝ
ꯃꯣꯏꯗ
ꯃꯗꯥ
ꯅꯤ ꯁꯤꯂ ꯀ ꯇꯥꯏ ꯈ
ꯁꯤꯂꯣꯏ ꯁꯤꯂꯣꯏ ꯀꯩꯅꯣ ꯋꯥꯠꯐꯥ ꯌꯥꯒꯦꯔꯣꯏ ꯉꯥꯏꯍꯥꯛ ꯆꯪꯒꯅ
ꯃꯁꯥꯅꯁꯤꯡ ꯁꯤꯟꯖꯔꯛꯇꯣꯏꯗꯒ ꯃ ꯐꯥꯏ ꯁꯕ ꯊꯝꯃꯒꯦ
ꯁꯤꯜꯂꯣꯏ ꯁꯤꯜꯂꯣꯏ ꯁꯤ ꯁꯤꯜꯂꯛꯇꯣꯏꯖꯥꯠꯂ ꯑꯇ ꯌꯦꯡꯉꯦꯈꯣꯀꯣ
ꯑꯩ ꯑꯣꯐ ꯇꯧꯔꯝꯗ꯭ꯔꯕ ꯈꯪꯗꯦ ꯇꯧꯏꯤꯗ
ꯃꯁꯥ ꯑꯁꯥꯕ ꯊꯥꯖꯗꯕ
ꯌꯥꯗ꯭ꯔꯦꯅꯦ ꯍꯅꯨꯁꯂ ꯀꯁꯦ ꯀꯥ ꯑꯣꯏꯦꯅꯦ
ꯑ ꯒꯤꯘꯁꯦ ꯐꯦꯠ ꯌꯥꯎꯋꯤ ꯅꯠꯇ꯭ꯔꯕ
ꯘꯤꯁꯦ ꯐꯦꯠꯅꯤ ꯊꯥꯎꯗ ꯌꯥꯎꯕ ꯐꯦꯠꯇꯨꯅꯦꯕ ꯑꯘꯁꯦ ꯊꯥꯎ ꯑꯣꯏꯌꯦꯦ ꯀꯩꯅꯣ ꯉꯥꯡꯁꯤꯕꯣ ꯁꯪꯒꯣꯝꯗ
ꯃꯣꯏꯅ ꯒꯤꯣ ꯆꯥꯂꯣꯕ ꯇꯣꯁ ꯍꯥꯏꯦꯕ
ꯇꯜꯂꯦ ꯑꯗꯨꯗꯤ ꯑꯣ ꯑꯩꯈꯣꯏ ꯏꯁ꯭ꯋꯥꯏꯗ ꯌꯥꯝ ꯏꯂꯥꯏ ꯂꯥꯏꯅ ꯐꯪꯉꯤꯕ ꯒꯤꯘꯁꯤꯡꯁꯤꯗꯤ ꯒꯤ ꯁꯔꯨꯛꯄ ꯌꯥꯎ ꯌꯥꯎꯗꯕꯤꯗ ꯑꯇꯣꯞꯄ ꯊꯥꯎ ꯉꯥꯛꯇ ꯌꯥꯟꯕ ꯑꯗꯨꯝ ꯇꯧꯕꯅꯤ ꯌꯦꯠꯁ ꯎꯗꯅ ꯍꯥꯎꯔꯝꯗꯧ ꯃꯥꯜ
ꯍꯃ ꯏꯟꯁꯥꯐꯒꯤꯗ
ꯑ ꯄꯣꯌꯥꯟ ꯌꯥꯎꯗꯕꯤ ꯐꯖꯅ ꯀꯩ ꯍꯥꯏꯗꯣꯏꯅꯣꯪꯉꯁꯤ ꯁꯪꯒꯣꯝꯗꯒꯤ ꯄꯨꯂꯞ ꯂꯣꯏꯅꯃꯛ ꯁꯦꯝꯕꯗꯣ ꯒꯤ ꯒꯤꯖꯥꯛ
ꯑꯥ
ꯃꯣꯟꯗꯁꯤ ꯃꯤ
ꯖ
ꯑ
ꯈꯥꯡꯒꯣꯝꯗ ꯁꯕꯣ ꯀꯃꯥꯏꯅ ꯊꯥꯎꯑꯣ ꯂꯩꯕ꯭ꯔ ꯎꯝ
ꯑ ꯉꯍ ꯑꯃꯨꯛ ꯌꯨꯇ꯭ꯌꯨꯕꯇ ꯌꯦꯡꯕꯗ ꯃꯣꯏ ꯁꯪꯒꯣꯝ ꯁꯦꯝꯕꯗꯣ ꯁꯪꯒꯣꯝꯁꯦ ꯂꯣꯜꯂꯀꯥꯟꯗ ꯑꯃ ꯃꯊꯛꯇ ꯃꯄꯥꯟ ꯑꯃ ꯀꯥꯈꯠꯇ꯭ꯔꯥ
ꯑꯣ
ꯂꯦꯌꯔ ꯑꯃ ꯊꯣꯛꯄꯗꯣ ꯍꯝ ꯍꯥꯎꯕꯗꯣ ꯑꯗꯨꯗ ꯁꯨꯝ ꯂꯣꯜꯂ ꯂꯣꯜꯂꯒ ꯑꯗꯨ ꯃꯃꯥꯏꯅ ꯂꯩꯗ ꯁꯨꯝ ꯀꯥꯍꯜꯂꯦꯗꯅꯀꯣ
ꯑ
ꯁꯨꯝ ꯀꯥꯔꯛꯄ ꯂꯦꯌꯔꯗꯣ ꯑꯃꯨꯛ ꯈꯔ ꯏꯟꯊꯍꯜꯂꯒ ꯑꯃꯨꯛ ꯂꯧꯊꯣꯛꯈ꯭ꯔꯅꯤ ꯃꯊꯪ ꯀꯥꯜꯂꯅꯤ ꯃꯌꯥꯝ ꯇꯧꯔꯦꯗꯅ
ꯑꯣ
ꯁꯨꯝ ꯂꯧꯊꯣꯛꯑ ꯂꯧꯊꯣꯛꯑꯒ ꯃꯥꯥꯏ ꯂꯩꯔꯁꯨ ꯁꯨꯝ ꯄꯥꯊꯔꯛꯑꯅꯦꯕꯀꯣ ꯑꯗꯨꯗꯣ ꯂꯧꯊꯣꯛꯄ ꯌꯥꯕ ꯂꯧꯊꯣꯛꯑꯦ ꯁꯤꯗꯒꯤꯗꯤ ꯂꯧꯊꯣꯛꯄ ꯌꯥꯔꯣꯏ ꯍꯥꯏ ꯀꯥꯟꯗ ꯇꯣꯛꯑꯦꯗꯅ
ꯑ
ꯑꯗꯨꯒ ꯍꯧꯖꯤꯛ ꯀꯤ ꯂꯦꯌꯔꯗꯨ ꯉꯥꯛꯇꯪ ꯉꯧꯕ꯭ꯔꯥ ꯀꯩꯅꯝ ꯇꯧꯕꯅꯦꯕ
ꯃꯊꯛꯇꯣ ꯑꯃꯨꯛ ꯑꯩ ꯑꯅ ꯊꯥꯎꯗ ꯈꯪꯕꯤꯔꯕ
ꯑꯣ ꯊꯥꯎ ꯊꯣꯛꯍꯠꯂꯛꯇꯣꯏꯅꯦꯕ ꯑꯗꯨꯒꯤ ꯂꯩꯔ ꯑꯗꯨꯗꯒꯤ ꯑꯃꯨꯛ ꯂꯨꯣꯟꯕ꯭ꯔꯥ ꯎꯝ ꯑꯃꯨꯛ ꯂꯣꯟꯕ꯭ꯔꯥ ꯑꯗꯨ ꯉꯥꯛꯇ ꯀꯪꯅ ꯑꯗꯨꯝ ꯉꯧꯕ꯭ꯔꯥ ꯀꯝ ꯇꯧꯕꯅꯦ ꯑꯩ ꯀꯥꯎꯊꯣꯛꯈ꯭ꯔꯦ ꯑꯗꯨꯃꯥꯏꯅ ꯇꯧ ꯁꯦꯝꯃꯦ ꯑꯗꯨꯒꯤ ꯃꯄꯥꯟꯗꯨꯗꯩꯗꯤ ꯁꯦꯝꯃꯦꯕꯀꯣ
ꯍꯠꯁꯦ ꯑꯗꯨꯗꯤꯁꯦꯃꯦꯕ
ꯎꯝ
ꯈꯪꯗꯦ ꯗꯗ
ꯑꯗꯨꯝ ꯈꯪꯅꯤꯡꯉꯛꯄ ꯑꯩꯅ ꯀꯃꯥꯏꯅ ꯁꯦꯝꯃꯤꯖꯥꯠꯅꯣ ꯘ ꯒꯤꯁꯤꯕꯣꯅ
ꯑꯗꯨꯗꯤ
ꯒꯤꯘꯤꯁꯤꯕꯨ ꯀꯃꯥꯏꯅ ꯁꯦꯝꯃ ꯍꯖꯥꯠꯅꯣꯅ ꯁꯨꯝ ꯌꯦꯡꯅꯤꯡꯉꯛꯄ ꯑꯩꯁꯦ
ꯑꯗꯨ ꯅꯪꯉꯣꯟꯗ ꯍꯪꯉꯒ ꯅꯪꯅ ꯑꯩꯉꯣꯟꯗ ꯍꯪꯖꯤꯜꯂꯛꯑꯦꯅꯦ
ꯑꯩꯁꯨ ꯐꯖꯅ ꯈꯪꯗꯦ ꯁꯦꯝꯗ꯭ꯔꯦ ꯀꯩꯅꯣꯒꯨꯝꯕ ꯑꯊꯨꯝ ꯑꯍꯥꯎ ꯑꯌꯥꯝꯕꯁꯤ ꯑꯊꯨꯝ ꯑꯍꯥꯎ ꯑꯌꯥꯝꯕ ꯑꯩꯈꯣꯏ ꯁꯤ ꯆꯥꯅꯤꯡꯁꯤꯗꯤ ꯑꯗꯨꯝ ꯃꯌꯥꯡꯒꯤ ꯉꯥꯛꯇꯅꯤꯗꯅꯀꯣ ꯝꯕ ꯇꯨꯕꯨ ꯁꯦꯝꯃꯁꯨ ꯑꯗꯩꯗꯤ ꯈꯦꯔꯕꯨ ꯍꯧꯔꯁꯨ ꯑꯗꯨꯝ ꯃꯣꯏꯗꯤ ꯃꯣꯏꯒꯤ ꯃꯆꯤꯟꯖꯥꯛꯅꯤꯅ ꯃꯣꯏ ꯘꯤꯗꯣ ꯌꯥꯝ ꯁꯤꯖꯤꯟꯅꯕꯅꯤ ꯘꯤꯗꯣ ꯑꯗꯨꯝ ꯁꯦꯟꯅꯩꯌꯦꯕ ꯀꯩꯅꯣꯣꯏ ꯁꯦꯝꯕꯗꯀꯣ
ꯑꯥ
ꯑꯗꯩꯗꯤ ꯀꯔꯤ ꯅꯤꯝꯀꯤꯤꯕꯨ ꯍꯧꯔꯁꯨ ꯘꯤꯗꯨꯣ ꯑꯗꯨꯝ ꯍꯥꯞꯄꯦꯕ
ꯑꯗꯨꯣ ꯂꯤꯅ ꯍꯕ ꯄꯣꯠ ꯁꯤꯅ ꯍꯥꯎꯕ ꯍꯦꯜꯂꯦꯕ ꯁꯝꯅ ꯍꯥꯏꯔꯕꯗ ꯌꯦꯟꯒꯨꯝꯅꯣ ꯇꯥꯎꯔꯒꯁꯨ ꯀꯣ
ꯃꯅꯝꯗꯣ ꯁꯪꯒꯣꯝ ꯃꯅꯝꯒ ꯅꯝꯃꯒꯀꯣ
ꯍ ꯍꯟ ꯇꯣ ꯀꯁꯤ
ꯑꯣ
ꯑꯗꯨꯗꯒꯤ ꯃꯣꯏ ꯘ ꯑꯗꯨꯝ ꯑꯌꯥꯝꯕ ꯃꯇꯝꯗ ꯍꯧꯅꯩ ꯕꯤꯔꯌꯥꯅꯤ ꯑꯃ ꯍꯧꯔꯒ ꯘꯤ ꯊꯥꯎ ꯁꯤꯖꯤꯟꯅꯩ ꯑꯌꯥꯝꯕ ꯑꯗꯨꯃꯥꯏꯅ
ꯎꯝ ꯘꯤꯁꯦ ꯐꯕ ꯅꯠꯇꯕ ꯘꯤ ꯌꯥꯝ ꯊꯣꯛꯑꯦꯕ ꯃꯌꯥꯝꯅ ꯑꯗꯨꯝ ꯁꯤꯖꯤꯟꯅꯔꯕꯅꯤꯅ ꯑꯗꯨꯝ ꯑꯍꯣꯡꯕꯗ ꯀ꯭ꯋꯥꯂꯤꯇꯤ ꯂꯩꯇꯕ ꯈꯔꯁꯨ ꯑꯗꯨꯝ ꯊꯣꯛꯂꯛ ꯇꯥꯕꯅꯤꯗꯅ ꯑꯗꯨꯒꯨꯝꯕ ꯘꯗꯨꯅ ꯅꯝꯃꯦꯕ ꯑꯗꯨꯅ ꯑꯐꯕꯁꯦ ꯀꯔꯤ ꯀꯔꯤ ꯂꯩꯖꯥꯠꯅꯣ ꯑꯩꯁꯨ ꯅꯤꯃꯤꯠꯀꯤꯗꯨ ꯑꯝ ꯇꯥꯍꯧꯒꯦ ꯇꯧꯕ ꯘꯤꯗꯣ ꯆꯪꯕꯗꯨꯗꯅꯦ ꯀꯔꯝꯕꯒꯤꯅ ꯐꯔꯤꯅꯣꯅ ꯑꯩꯁꯦ ꯈꯜꯂꯒ ꯇꯧꯕꯗ ꯁꯨꯝꯒꯤ ꯁꯥꯕꯤꯉ
ꯈꯔ ꯃ ꯇꯅꯤ ꯀꯩꯅꯣ ꯒꯤ ꯒꯤ ꯑꯃ ꯋꯥꯜ ꯃꯈꯜ ꯂꯩꯕꯒꯤꯁꯦ ꯑꯍꯥꯎꯕ ꯍꯥꯎ ꯇꯕ ꯀꯥꯏꯅꯣ ꯋꯥꯈꯜ ꯃꯈꯜ ꯂꯩꯖꯠ
ꯎꯝ ꯈꯔ ꯀ꯭ꯋꯥꯂꯤꯇꯤ ꯂꯩꯕ ꯍꯛꯆꯥꯡꯗ ꯁꯣꯛꯑꯣꯏꯗꯕꯒꯤ ꯃꯥꯏꯁꯨ ꯄ꯭ꯔꯤꯖꯥꯔꯕꯦꯇꯤꯞꯇ ꯍꯥꯞꯆꯤꯟꯕ ꯃꯑꯣꯡ ꯇꯥꯗꯕ ꯒꯤꯒꯤ ꯄꯥꯔꯁꯦꯟꯇꯦꯖꯅ ꯈꯖꯤ ꯈꯔ ꯌꯥꯎꯔꯒ ꯑꯇꯩꯩꯅ ꯄꯣꯠꯌꯥꯟ ꯌꯥꯎꯕꯤꯒ ꯇꯧꯔꯝꯒꯅꯦꯕ ꯊꯃꯗ
ꯑꯣ
ꯂꯩꯗꯅ ꯃꯦꯡꯒꯣ ꯖꯨꯁ ꯀꯥꯏ ꯍꯥꯏꯔꯒ ꯃꯦꯡꯒꯣ ꯁꯔꯨꯛꯅ ꯀꯖꯤꯛꯀ ꯍꯥꯞꯄꯒ ꯑꯇꯩ ꯑꯗꯨꯅ ꯑꯥꯔꯇꯤꯐꯤꯁꯦꯜ ꯉꯥꯛꯇ ꯍꯥꯞꯄꯗꯣ ꯑꯗꯨ ꯃꯥꯅ
ꯑꯣ
ꯆꯥꯕꯗ ꯈ꯭ꯋꯥꯏ ꯐꯠꯇ꯭ꯔꯤ ꯊꯥꯎꯁꯦ ꯄꯥꯝ ꯑꯣꯏꯜꯅꯦ ꯍꯥꯏꯕꯀꯣ ꯄꯄꯥꯥꯝ ꯑꯣꯏꯔꯣ ꯈꯪꯕ ꯅꯠꯇ꯭ꯔꯣ
ꯩꯅ ꯄꯥꯝꯃꯣ ꯍꯥꯏꯗ ꯊꯥꯎꯑꯣ
ꯄꯥꯝ ꯑꯣꯏꯜꯁꯤꯅꯦ ꯑꯌꯥꯝꯕ ꯍꯣꯇꯦꯜ ꯀꯩꯀꯥꯛꯇ ꯂꯣꯏ ꯁꯤꯖꯤꯟꯅꯔꯤꯁꯦ ꯍꯣꯡꯉꯦꯕ ꯃꯥꯁꯦ ꯐꯝꯖꯤꯜꯂꯒ ꯂꯥꯛꯄ꯭ꯔꯥ ꯀꯝ ꯇꯧꯕꯅꯤ ꯃꯥꯁꯦ ꯊꯥꯛꯇ ꯊꯥꯡꯀꯠꯂꯀꯥꯟꯗ ꯂꯥꯡꯊꯣꯔꯛꯈꯤꯕ
ꯑꯣꯝ
ꯑꯗꯨꯒꯤ ꯊꯥꯎꯁꯦ ꯉꯥꯛꯇꯅꯦꯕ ꯃꯌꯥꯝ ꯂꯨꯍꯣꯡꯕꯩ ꯁꯤꯖꯤꯟꯅꯩꯁꯦ ꯑꯗꯨ ꯌꯥꯝ ꯐꯠꯇꯦ ꯍꯥꯏꯕ ꯍꯛꯆꯥꯡꯗ
ꯑ ꯃꯣꯏ ꯀꯦꯔꯤ ꯆ ꯑꯗꯨꯅ ꯀꯄꯩꯅ ꯅꯠꯇ꯭ꯔꯣ
ꯃꯦ ꯁꯅꯅꯕꯗ ꯍꯧꯖꯤꯛ ꯍꯣꯇꯦꯜ ꯃꯌꯥꯝꯗ ꯕꯣꯔꯥ ꯍꯧꯅꯔꯤꯕ ꯇꯟ ꯍꯧꯅꯔꯤꯕ ꯃꯌꯥꯝꯁꯦ ꯄꯥꯝꯕ ꯑꯣꯏꯅ ꯉꯥꯛꯇꯅꯤ
ꯑꯣ
ꯑꯗꯩꯗꯤ ꯍꯣꯇꯦꯜ ꯃꯌꯥꯡ ꯍꯣꯇꯦꯜ ꯍꯥꯏꯇꯥꯔꯦ ꯀ ꯀꯩꯅꯣ ꯃꯌꯥꯡꯒꯤ ꯃꯍꯥꯛ ꯌꯣꯜꯂꯤꯕ ꯍꯣꯇꯦꯜꯁꯤꯡꯁꯤꯗ ꯍꯧꯔꯤꯁꯤꯁꯨ ꯄꯥꯝꯕ ꯉꯥꯛꯇꯅꯦꯕ ꯑꯅꯝꯕꯅ ꯑꯗꯩꯗꯤ ꯑꯆꯥꯄꯣꯠ ꯑꯃ ꯍꯦꯛ ꯌꯦꯡꯉꯣꯕꯀꯣ ꯃꯣꯏꯒꯤ ꯏꯟꯒ꯭ꯔꯤꯗꯤꯌꯦꯟ ꯂꯤꯁ ꯑ ꯃꯅꯤꯡꯗꯨꯗ ꯏꯗꯅꯀꯣ ꯚꯤꯖꯤꯇꯦꯕꯜ ꯑꯣꯏꯜ ꯍꯥꯏꯔꯅꯤ ꯀꯣ ꯄꯥꯝ ꯑꯣꯏꯜ ꯍꯦꯛꯇ ꯊꯥꯔꯝꯕꯅꯦꯕ
ꯃꯥ ꯃꯖ ꯀꯩꯅ
ꯄꯥꯝ ꯑꯣꯏꯔꯁꯦ ꯃꯣꯏꯔꯦ
ꯑ ꯀꯣꯀ ꯇꯧꯔꯒꯦ ꯚꯣꯔꯗ ꯇꯧꯔꯦ
ꯑꯥꯎ